ꯇꯥꯔꯕꯣ ꯇꯥꯗꯤꯌꯦ
ꯇꯥꯔꯦ ꯇꯥꯔꯦ ꯇꯥꯔꯦ ꯇꯥꯔꯦ ꯇꯥꯔꯦ
ꯍꯜꯂꯣ
ꯇꯥꯔꯕ ꯇꯥꯔꯦ
ꯇꯥꯔꯦ ꯇꯥꯔꯦ ꯑꯥ ꯇꯥꯔꯦ
ꯑꯍꯣꯏ ꯇꯥꯏ
ꯀꯩꯗꯧꯔꯤꯅꯣ
ꯀꯩꯗꯣꯏꯅꯣ ꯑꯩ ꯀꯦꯝ ꯇꯧꯗꯦ ꯑꯩ ꯇꯨꯝꯃꯨꯔꯦ ꯍꯧꯒꯠꯂꯦ ꯑꯗꯣ ꯑꯩꯗꯣ ꯂꯥꯏꯔꯤꯛ ꯉꯥꯛ ꯄꯥꯁꯤꯔꯅ ꯈꯟꯕꯅꯦ
ꯎꯝ
ꯄꯥꯁꯤꯗ ꯑꯄꯥꯗꯨ꯭ꯔꯤꯉꯩ ꯃꯃꯥꯡꯗ ꯁꯨꯝ ꯅꯪꯉꯣꯟ ꯅꯪꯒ ꯋꯥꯔꯤ ꯁꯥꯟ ꯆꯅꯤꯡꯉꯤ ꯅꯪ ꯅꯪꯈꯣꯟ ꯍꯣꯏ ꯄꯣꯊꯥꯔꯤ ꯅꯪꯒꯤ ꯈꯣꯟꯖꯦꯜ ꯇꯥꯅꯤꯡꯉꯦꯅ ꯇꯥꯗ꯭ꯔꯤꯉꯥꯏꯁꯤꯗ
ꯎꯝ
ꯑꯗꯣ ꯅꯪꯗꯤ ꯄꯥꯔꯣꯏꯗ꯭ꯔꯣ
ꯄꯥꯗꯣꯏꯅꯦ ꯄꯥꯒꯦ‌ ꯇꯧꯔꯝꯃꯤꯅꯦ
ꯑꯣ ꯑꯣ ꯄꯥꯊꯣꯛ ꯄꯥꯊꯣꯛ ꯈꯔ ꯈꯔ‌‌ꯌꯥꯝ ꯄꯥꯊꯣꯛꯑꯣ ꯅꯪ ꯈꯪꯕꯗꯨꯣ ꯈꯔ ꯈꯔ ꯇꯥꯛꯎꯀꯣ ꯑꯩꯉꯣꯟꯗ
ꯎꯝ ꯎꯝ ꯎꯝ ꯌꯥꯔꯦ ꯇꯥꯅꯤꯡꯗ꯭ꯔꯦ ꯌꯥꯝ
ꯏꯁ ꯀꯩꯗꯧꯕꯩ ꯇꯥꯅꯤꯡꯗ꯭ꯔꯤꯕ
ꯇꯥꯅꯤꯡꯗꯕꯩ
ꯌꯥꯝ ꯋꯥꯏ ꯀꯣ ꯌꯥꯝ ꯋꯥꯏ
ꯋꯥꯔꯛꯀꯅꯨ ꯀꯥꯏ ꯑꯩꯈꯣꯏꯗꯤ ꯍꯩꯇꯕꯅꯤꯅ ꯅꯣꯏꯅ ꯇꯥꯛꯇ꯭ꯔꯗꯤ ꯅꯣꯏ ꯇꯥꯛꯇ ꯑꯩꯈꯣꯏꯗꯤ ꯍꯩꯇꯕꯅꯤꯅ ꯅꯣꯏ ꯇꯥꯛꯄꯤꯗꯗꯤ ꯀꯅꯥ ꯇꯥꯛꯄꯤꯗꯣꯏꯅꯣ
ꯌꯥꯔꯦ ꯌꯥꯔꯦ ꯑꯗꯨ ꯌꯥꯝ ꯍꯩꯗꯨꯕꯨ ꯍꯩꯇꯕ ꯁꯥꯁꯤꯟꯅꯔꯅꯨ ꯄꯛꯇꯔꯦ ꯑꯦꯛꯖꯥꯝꯗꯗꯤ ꯃꯥꯛ ꯋꯥꯡ ꯋꯥꯡ ꯐꯪꯅꯤ ꯁꯤꯗꯩꯁꯤꯗ ꯃꯁꯤꯗꯩꯁꯤꯗ ꯌꯥꯝꯅ ꯋꯥꯕꯒ ꯁꯥꯗꯅ
ꯅꯍꯥꯟ ꯎꯝ ꯑꯩꯈꯣꯏꯆꯦꯗꯣ ꯐꯣꯟ ꯇꯧꯔꯝꯃꯦ ꯅꯍꯥꯟ ꯑꯗ ꯄꯩꯈꯥꯅ ꯃꯥꯛ ꯀꯌꯥ ꯑꯡ ꯎꯝ ꯄꯩꯈꯥ ꯃꯥꯛꯀꯤ ꯀꯌꯥ ꯐꯪꯒꯦꯅ ꯍꯥꯏꯔꯒ ꯑꯩꯒꯤ ꯃꯥꯛ ꯑꯃ ꯄꯤꯁꯤ ꯑꯆꯠꯄꯗꯣ ꯍꯥꯏꯒ꯭ꯔꯦ ꯑꯗꯨꯗꯨꯒ ꯉꯥꯡꯉꯑꯝꯕꯅꯤ ꯀꯃꯥꯏꯅ ꯇꯧꯏꯅꯣ ꯀꯃꯥꯏꯅ ꯄꯥꯏꯅ ꯑꯩ ꯇꯥꯅꯤꯡꯗꯗꯅ ꯑꯩ
ꯅꯣꯏꯆꯦꯗꯤ ꯀꯌꯥꯝ ꯀꯌꯥꯝ ꯆꯠꯂꯛꯑꯦ ꯍꯥꯏꯒꯦ ꯃꯥꯅ ꯇꯝꯃꯤ ꯃꯇꯝꯗ
ꯃꯥꯗꯣ ꯌꯥꯝ ꯆꯠꯄ ꯍꯥꯏꯗꯤ ꯁꯚꯦꯟꯇꯤ ꯑꯩꯠ ꯑꯗꯨꯃꯥꯏꯅꯗꯤ ꯆꯠꯄꯅꯦ ꯑꯗꯣ ꯃꯥꯗꯤ ꯍꯦꯛꯇ ꯌꯥꯝ ꯄꯥꯕꯕꯨꯗꯤ ꯑꯣꯏꯗꯕꯅꯦꯕ
ꯎꯝ ꯎꯝ
ꯑꯗ ꯑꯩ ꯃꯥꯡꯈꯜꯂꯤꯁꯤ ꯑꯩꯖꯤ ꯍꯣꯁꯇꯦꯜꯗ ꯂꯩꯔꯒ ꯐꯖꯅ ꯍꯣꯠꯅꯕꯅꯤꯅ ꯌꯥꯝ ꯆꯠꯅꯤꯡꯒꯝꯅꯤ ꯁꯤꯅꯤ
ꯎꯝ ꯅꯣꯏꯆꯦ ꯍꯣꯏ ꯍꯣꯁꯇꯦꯜꯗ ꯂꯩꯔꯝꯗꯕ꯭ꯔꯥꯕ
ꯂꯩꯇꯦ ꯃꯥꯗꯤ ꯍꯥꯏꯗꯤ ꯑꯉꯥꯡ ꯃꯌꯥꯝ ꯇꯨꯏꯁꯟ ꯇꯧꯔꯒ ꯑꯗꯨꯝ ꯍꯥꯏꯗꯤ ꯑꯌꯨꯛꯁꯨ ꯇꯧꯅꯤ ꯅꯨꯡꯗꯥꯡꯁꯨ ꯇꯧꯅꯤ ꯇꯧꯔꯒ ꯑꯗꯨꯝ ꯊꯥꯔꯛꯄꯅꯦꯕ ꯃꯥꯁꯨ ꯋꯥ ꯋꯥꯕꯗꯤ ꯋꯥꯕꯨꯗꯤ ꯋꯥꯔꯝꯒꯅꯤ ꯃꯥꯗꯤ ꯑꯩꯅ ꯑꯗꯨꯗꯤ ꯑꯣꯏꯗ꯭ꯔꯦꯗꯅ
ꯎꯝ
ꯅꯣꯏꯅ ꯈꯜꯂꯤꯁꯦ ꯃꯥ ꯌꯥꯝ ꯍꯩꯔꯝꯃꯅꯤ ꯁꯤꯅꯦ ꯑꯩꯖꯦ
ꯑꯗꯣ ꯅꯪꯗꯤ ꯍꯟꯗꯛ ꯍꯥꯟꯅꯗꯩ ꯍꯦꯟꯒꯠꯂꯛꯇꯧ ꯃꯥꯟꯕ꯭ꯔꯣ ꯍꯟꯗꯔꯛꯇꯧ ꯃꯥꯟꯕ꯭ꯔꯣ
ꯑꯁ ꯍꯟꯊꯔꯛꯇꯧꯕ ꯃꯥꯜꯂꯦꯗ ꯀꯔꯥꯏꯗꯩꯅꯣ ꯍꯦꯟꯒꯠꯂꯛꯄꯗꯤ ꯀꯔꯥꯏꯗꯒꯤ
ꯍꯤ ꯍꯤ ꯀꯩꯅꯣ ꯍꯦꯟꯒꯠ ꯍꯟꯒꯗꯕꯅꯤ ꯀꯩꯅꯣ
ꯑꯁ ꯀꯥꯏꯗꯩ ꯍꯦꯟꯒꯠꯂꯛꯇꯧꯕꯨ ꯁꯨꯃꯥꯟ ꯍꯦꯛ ꯃꯥꯟꯗ꯭ꯔꯦ ꯊꯥꯖꯗ꯭ꯔꯦ
ꯍꯟꯗꯛꯀꯤ ꯅꯣꯏ ꯑꯃ ꯑꯩꯅꯣꯗꯣ ꯑꯦꯅꯤꯁꯤꯒꯤꯗꯣ
ꯑꯥ
ꯑꯗꯨꯗꯣ ꯁꯚꯦꯟ ꯁꯚꯦꯟꯇꯤ ꯅꯥꯏꯟ ꯕꯧ ꯈꯟꯕ ꯃꯥꯜꯂꯦꯅ ꯍꯥꯏꯌꯦ
ꯁꯚꯦꯟꯇꯤ ꯅꯥꯏꯟ ꯐꯥꯎꯕ
ꯑꯥ ꯁꯚꯦꯟꯇꯤꯅꯥꯏꯟ ꯑꯥ ꯑꯗꯨꯒꯤ ꯁꯚꯦꯟꯇꯤ ꯅꯥꯏꯟ ꯐꯥꯎꯕ ꯑꯗꯨꯗꯨꯒꯤ ꯑꯣꯏꯔꯝꯅꯤ ꯃꯣꯏ ꯌꯥꯝ ꯌꯥꯎꯅꯔꯛꯇ꯭ꯔꯤꯗꯣ
ꯑꯣ
ꯍꯣꯏ ꯑꯩꯈꯣꯏꯒꯤ ꯊꯥꯖꯤꯟꯅꯩ ꯁꯤꯡꯗꯨꯗꯤ ꯁꯚꯦꯟꯇꯤ ꯐꯥꯏꯚ ꯁꯚꯦꯟꯇꯤ ꯁꯤꯛꯁ ꯁꯚꯦꯟꯇꯤ ꯁꯚꯦꯟ ꯁ꯭ꯋꯥꯏꯕꯥꯎꯇ ꯉꯥꯛꯇꯅꯦꯕ ꯑꯗꯨꯗꯨꯒꯤꯅꯦ ꯌꯥꯎꯅꯔꯛꯇ꯭ꯔꯤꯗꯣ
ꯑꯣ ꯑꯁ ꯑꯩꯁꯦ ꯑꯗꯨ ꯊꯥꯖꯤꯜꯂꯝꯗꯨꯝꯅꯤ
ꯑꯗꯨꯗꯣ ꯑꯗꯨ ꯄꯩꯁꯥꯗꯤ ꯌꯥꯝ ꯀꯟ ꯌꯥꯝꯕꯕꯨꯗꯤ ꯑꯣꯏꯗꯕꯅꯦ ꯑꯗꯨꯝ
ꯑꯣꯏꯗꯦ ꯀꯨꯟꯃꯉꯥ ꯍꯥꯏꯕ꯭ꯔ ꯀꯩꯅꯣꯝ ꯍꯥꯏꯗꯥꯏ꯫
ꯀꯨꯟꯃꯉꯥꯗꯣ ꯅꯍꯥꯟ ꯑꯝ ꯃꯤ ꯑꯃꯅ ꯍꯥꯏꯈꯤꯕꯗꯤ ꯇꯔꯥ ꯇꯔꯦꯠꯀ ꯍꯥꯏꯖꯜꯂꯛꯑꯦ ꯈꯪꯗꯦ ꯑꯩꯁꯨ꯫
ꯑꯁ ꯊꯥꯖꯗꯦ ꯀꯔꯥꯏꯗꯩ ꯌꯥꯔꯦ ꯇꯣꯛꯑꯣ꯫
ꯑꯗꯨꯗꯤ ꯅꯣꯏꯒꯤ ꯀꯩꯅꯣꯅ ꯍꯦꯟꯅ ꯍꯦꯜꯂꯝꯃꯅꯤ ꯑꯦꯁ ꯁꯤꯅ ꯍꯦꯟ꯫
ꯎꯝ ꯍꯦꯜꯂꯦ꯫
ꯍꯣꯏ ꯅꯪꯒꯤꯕꯨꯗꯤ ꯍꯟꯗꯛ ꯑꯃꯗꯣ ꯌꯦꯡꯉꯣ ꯍꯣꯏ ꯌꯥꯏ ꯌꯥꯗꯦꯗꯣ ꯈꯪꯉꯒ ꯑꯦꯁ ꯁꯤꯒꯤꯗꯨ ꯇꯧꯔ ꯂꯣꯏꯔꯦ꯫
ꯃꯥꯅꯤ ꯃꯊꯪ ꯑꯗꯨ ꯊꯥꯖꯤꯜꯂ ꯂꯣꯏꯔꯦ ꯀꯩꯝ ꯈꯟꯗ꯭ꯔꯦꯗ꯫
ꯑꯍꯣꯏ ꯑꯗꯣ ꯅꯣꯏ ꯑꯦꯁ ꯁꯤꯗꯨ ꯀꯌꯥꯃꯨꯛ ꯆꯥꯡꯒꯤ ꯆꯪꯉꯛꯀꯦ ꯆꯍꯤ ꯑꯝꯗ
ꯅꯤꯄꯥꯟ ꯃꯨꯛꯇꯤ ꯆꯪꯉꯛ ꯄꯅꯦ꯫
ꯅꯤꯄꯥꯥꯟꯗꯤ ꯑꯣꯏꯔꯝꯃ‌ꯣꯏꯍꯦ ꯅꯤꯄꯥꯥꯟꯗꯤ ꯑꯩꯈꯣꯏꯒꯤꯅꯤ
ꯅꯤꯄꯥꯟ ꯆꯪꯕꯅ‌ꯦ ꯑꯈ‌ꯣꯏꯁꯨ ꯆꯞ ꯃꯥꯟꯅꯩꯌꯦ ꯑꯗꯨꯒ ꯍꯣꯁꯇꯦꯜꯒꯤ ꯍꯥꯞꯄꯒꯅ ꯇꯔꯥ ꯑꯣꯏꯕꯣꯏ ꯋꯥꯅꯤ
ꯋꯥ ꯑꯗꯨꯒ ꯀꯩꯅꯣ ꯑꯩ ꯑꯣ ꯑꯗꯨꯗꯤ ꯗꯤꯄꯥꯔꯠꯃꯦꯟ ꯗꯤꯄꯥꯔꯠꯃꯦꯟ ꯃꯥꯟꯅꯔꯝꯗ‌ꯧ ꯃꯥꯟꯗ꯭ꯔꯦ
ꯃꯥꯟꯅꯗꯨ ꯃ ꯃꯥꯟꯅꯔꯝꯃ‌ꯣꯏ ꯗꯨꯒꯤꯅꯤ ꯃꯣꯏ ꯀꯝꯄ꯭ꯌꯨꯇꯔꯒꯤꯗꯤ ꯌꯥꯝꯃꯦꯅ ꯍꯥꯏꯕꯅꯦ
ꯑꯥ ꯑ ꯃꯣꯏꯗꯤ ꯇꯔꯥꯃꯄꯟꯒ ꯍꯥꯏꯕ
ꯎꯝ ꯀꯩꯅ‌ꯣ ꯃꯣꯏꯗꯤ ꯅꯨꯡꯉꯥꯏꯖꯔꯝꯅꯤ
ꯑꯗꯣ ꯃꯣꯏꯅ ꯌꯥꯝ ꯆꯪꯉꯤꯗꯣ ꯀꯩꯅꯣ ꯇꯧꯕ꯭ꯔꯕ ꯍꯥꯏꯗꯤ ꯃꯣꯏꯒꯤ ꯃꯣꯏꯅ ꯍꯦꯟꯅ ꯍꯦꯟꯅ ꯈ‌ꯣꯏꯗꯒꯤ ꯐꯤ ꯅꯨꯡꯊꯤꯕꯁꯦ ꯃꯣꯏꯅꯒ ꯌꯥꯝꯕ꯭ꯔꯥ ꯅꯠꯇ꯭ꯔꯒꯅ ꯇꯦꯛꯅꯤꯀꯦꯜ ꯂꯥꯏꯟ ꯑꯣꯏꯕꯒꯤꯔꯣ
ꯇꯦꯛꯅꯤꯀꯦꯜ ꯂꯥꯏꯟ ꯑꯣꯏꯕꯒꯤ
ꯑꯣ ꯌꯥꯝ ꯐꯕꯩ ꯋꯥꯅꯤꯅꯦ ꯑꯗꯨꯗꯤ
ꯎꯝ ꯃꯣꯏ ꯅꯨꯡꯉꯥꯏꯖꯔꯝ
ꯅꯨꯡꯉꯥꯏ ꯌꯥꯝ ꯅꯨꯡꯉꯥꯏ ꯃ‌ꯣꯏ
ꯑꯩꯁꯨ ꯇꯝꯃꯝꯃꯗꯤ ꯐꯗꯧꯅꯤ ꯑꯗꯨꯝ ꯀꯥꯟꯅꯕꯅꯦꯕ
ꯀꯥꯟꯅꯩꯌꯦ ꯍꯥꯏꯗꯤ ꯃꯥ ꯑꯗꯨꯝ ꯀꯥꯟꯅꯩ ꯀꯩꯅꯣ ꯍꯧꯖꯤꯛ ꯊꯕꯛ ꯇꯧꯕꯖ‌ꯦ ꯑꯗꯨꯝ ꯑꯁꯤ ꯍꯦꯛꯇ ꯍꯥꯏꯌꯦ
ꯃꯥꯅꯦ
ꯀꯥꯟꯅꯕꯩ ꯁꯔꯨꯛꯁꯤꯅ ꯈꯣꯏꯅ ꯍꯦꯛꯇ ꯌꯥꯎꯔꯝꯗ꯭ꯔꯤꯁ‌ꯦ ꯀꯃꯥꯏ ꯇꯧꯏꯅꯣ
ꯈꯪꯗ‌ꯦꯗ ꯁꯨꯔꯁꯨ ꯈꯣꯏ ꯍ‌ꯦꯛꯇ ꯌꯥꯎꯔꯝꯗꯦ
ꯈ‌ꯪꯗ‌ꯦ ꯒ꯭ꯌꯥꯟ ꯇꯥꯗ꯭ꯔꯦ
ꯑꯣꯟꯊ‌ꯣꯛꯅ ꯋꯥꯔꯦ ꯇꯧꯋꯤꯁ
ꯑꯦ ꯍꯟꯗꯛꯇꯩꯗꯤ ꯌꯥꯎꯔꯁꯤꯁꯦ ꯑ ꯆꯤꯊ ꯌꯥꯄ‌‌ꯣꯠꯇ‌ꯦ ꯀꯩꯅꯣ
ꯃꯥꯅꯦ ꯃꯥꯅꯦ ꯌꯥꯎꯔꯗꯨꯝꯅ‌ꯦ ꯍ‌ꯦꯛꯇ
ꯀꯥꯏꯅꯣ ꯃꯣꯏ ꯍꯦꯛꯇ ꯑꯈꯣꯏ ꯆꯤꯊꯔꯝ ꯌꯥꯕ꯭ꯔꯣ ꯃꯣꯏꯅ
ꯃꯥꯅ‌ꯦ
ꯑꯗꯣ ꯅꯪꯗꯤ ꯅꯃꯥꯏ ꯎꯔꯤꯡꯒ ꯑꯝꯇ ꯊꯣꯛꯇ꯭ꯔꯣ
ꯎꯔꯤꯡ ꯄꯥꯛ ꯊ‌ꯣꯛꯇꯦꯗ
ꯑꯩꯗꯤ ꯌꯥꯝ ꯆꯣꯡꯈꯠꯂꯝꯕꯅꯦ ꯑꯗꯣ ꯍꯟꯗꯛꯇꯤ ꯑꯃꯨꯛ ꯈꯔ ꯍꯜ ꯍꯟꯈ꯭ꯔꯦꯕꯀꯣ ꯈꯪꯗꯦ ꯈꯔ ꯂꯩꯔꯃꯨꯛ ꯂ‌ꯣꯏ ꯆꯣꯡꯈꯠꯂꯛꯇꯣꯏꯔ ꯈꯪꯗꯦ ꯍꯦꯛꯇ ꯆꯣꯡꯈꯠꯂꯛꯑꯦ ꯑꯩꯗꯤ ꯌꯥꯗꯦ
ꯑꯁ ꯐꯈ꯭ꯔꯦꯗ ꯎꯔꯤꯡꯒ ꯑꯝ ꯇꯧꯈꯤꯗ꯭ꯔꯦꯗ ꯀꯔꯥꯏꯗꯩ
ꯑꯩꯈꯣꯏꯗꯤ ꯀꯩꯅꯣ ꯆꯥꯎꯈꯠꯂꯛꯏꯕ꯭ꯔꯥꯖꯥꯠꯂꯥ ꯈꯪꯗ‌ꯦ
ꯑꯣꯏꯔꯝꯅꯤ ꯆꯥꯎꯈꯠꯂꯛꯄꯒꯤ ꯑꯣꯏꯔꯝꯗꯨꯕ ꯃꯥꯜꯂ‌ꯦ ꯑꯩꯗꯤ
ꯏꯁꯥ ꯖꯦ ꯁꯦꯝꯕ ꯂꯣꯏꯗ꯭ꯔꯤꯕ ꯀꯔꯤꯅꯣ ꯃꯅꯨꯡꯗ
ꯎꯝ ꯍꯥ ꯋꯥꯅꯦ ꯑꯗꯨꯝ ꯀꯩꯅꯣꯁꯨ ꯑꯣꯏꯕꯅꯦꯕ ꯍꯥꯏꯗꯤ ꯑꯥ ꯖꯦꯅꯦꯔꯦꯁꯟꯒꯤ ꯑꯣꯏꯅ ꯊꯣꯛꯄꯁꯨ ꯑꯗꯨꯝ ꯂꯩꯕ ꯌꯥꯎꯕꯅꯦꯕ
ꯍꯣꯏ ꯑꯩꯈꯣꯏ ꯃꯥꯗꯨꯁꯨ ꯎꯝ ꯃꯃꯥꯏꯗꯣ ꯍꯥꯏꯗꯤ ꯑꯗꯨꯃꯥꯏꯅ ꯈꯔ ꯇꯧꯔꯛꯄꯖꯥꯠꯅꯤꯗ
ꯎꯝ ꯑꯗꯨꯒꯤꯁꯨ ꯑꯣꯏꯕ ꯂꯩꯕꯅꯦꯕ ꯑꯗꯨꯒꯤ ꯑꯣꯏꯔꯝꯕꯁꯨ ꯌꯥꯏ
ꯑꯣꯏꯔꯝꯒꯅꯤ ꯑꯗꯨ ꯑꯩ ꯊꯥꯏꯅꯗꯩ ꯍꯥꯏꯔꯣꯗꯤ ꯌꯥꯝ ꯐꯥꯔꯦꯍꯦ ꯊꯥꯏꯅꯗꯤ ꯀꯩꯅꯣ ꯃꯁꯥ ꯎꯄꯣꯠꯇꯦ ꯏꯁꯀꯤꯟ ꯑꯅꯥꯟꯕ ꯑꯝꯇ ꯎꯄꯣꯠꯇꯦꯌꯦ
ꯎꯝ
ꯃꯥꯏꯖꯤꯗ ꯑꯅꯥꯟꯕ ꯖꯒꯥ ꯑꯝꯇꯥ ꯎꯒꯦ ꯐꯪꯗꯕꯅꯦ
ꯎꯝ
ꯍꯧꯖꯤꯛꯇꯤ ꯌꯥꯝ ꯐꯔꯦ ꯑꯗꯨꯒꯤ ꯍꯥꯏꯔꯨꯔꯗꯤ ꯑꯩ ꯅꯣꯏꯒꯤꯗꯤ ꯑꯝꯇꯥ ꯎꯔꯤꯡ ꯅꯨꯡ ꯊꯣꯛꯄ ꯌꯥꯎꯗ꯭ꯔꯣ ꯃꯃꯥ ꯍꯣꯏ ꯕꯕꯥ ꯍꯣꯏꯗꯣ
ꯌꯥꯎꯋꯤꯗ ꯑꯩꯈꯣꯏ ꯐꯦꯃꯤꯂꯤ ꯄꯨꯂꯞ ꯊꯣꯛꯄꯤꯅꯦ ꯑꯩ ꯊꯣꯛꯑꯝꯃꯦ ꯍꯧꯖꯤꯛ ꯇꯥꯕꯨ ꯐꯕꯩ ꯋꯥꯅꯤ
ꯑꯣ ꯐꯩꯅꯦ ꯑꯗꯨꯗꯤ
ꯎꯝ
ꯑꯩꯖꯦ ꯉꯁꯥꯏ ꯑꯌꯨꯛ ꯄ꯭ꯔꯣꯇꯤꯟ ꯆꯥꯃꯁ ꯑꯃ ꯍꯥꯞꯄꯒ ꯊꯛꯑꯦ
ꯎꯝ
ꯑꯗꯨꯗꯨꯒ ꯋꯥꯡꯅꯕ ꯁꯥꯖꯦꯜ ꯉꯥꯏꯍꯥꯛꯇꯪ ꯇꯧꯋꯦ ꯀꯨꯏꯗꯕꯤꯗ
ꯎꯝ
ꯍꯦꯟꯒꯠꯂꯛꯀꯥꯗ꯭ꯔꯥ ꯍꯦꯟꯒꯠꯂꯣꯏꯗ꯭ꯔꯥꯗꯤ ꯈꯪꯗꯦ
ꯍꯦꯟꯀꯠꯂꯛꯀꯥꯅꯤꯍꯦ ꯀꯩꯗꯧꯕꯩ ꯍꯦꯟꯒꯠꯂꯥꯑꯣꯏꯗꯣꯏꯅꯣ
ꯎꯝ ꯍꯣꯏ ꯍꯦꯟꯒꯠꯂꯛꯀꯥꯅꯤ ꯅꯪꯗꯤ ꯍꯦꯟꯒꯠꯅꯤꯡꯗ꯭ꯔꯣ ꯅꯪꯗꯤ ꯌꯥꯝ ꯋꯥꯠꯂꯤ ꯀꯩꯅꯣ ꯅꯪꯗꯤ
ꯑꯁ ꯍꯦꯟꯒꯟꯅꯤꯡꯉꯦꯗꯣ ꯎꯄꯥꯏ ꯂꯩꯇꯕꯩꯅꯤ
ꯅꯪꯗꯤ ꯑꯦꯛꯁꯔꯁꯥꯏꯁꯁꯨ ꯇꯧ ꯌꯥꯒꯤꯅꯤ ꯀꯩꯅꯣ ꯆꯍꯤꯖꯨ ꯌꯥꯝ ꯅꯧꯔꯤ
ꯆꯂꯣ ꯑꯁꯥꯏꯗ ꯀꯔꯥꯏꯗꯩꯅꯣ ꯂꯣꯏꯔꯕꯅꯤ ꯆꯍꯤ ꯇꯔꯥꯅꯤꯄꯥꯟꯗ ꯂꯣꯏꯔꯦ ꯍꯥꯏꯕꯅꯤ
ꯑꯗꯨꯒ ꯅꯪꯅ ꯑꯩꯉꯣꯟꯗ ꯍꯦꯟꯒꯠꯂꯛꯈꯤꯅꯤ ꯍꯥꯏꯗꯨꯅ ꯀꯩꯒꯤ
ꯈꯥꯔꯤꯅꯣ ꯈꯥꯔꯤꯅꯣ ꯅꯪ ꯀꯩꯗꯧꯔꯦ ꯍꯥꯏꯕꯅꯣ
ꯍꯦꯟꯒꯠꯂꯛꯀꯅꯤꯁꯦ ꯑꯁ ꯇꯔꯥꯅꯤꯄꯥꯟꯗ ꯅꯠꯇꯦ ꯌꯥꯝ ꯋꯥꯠꯂꯤ
ꯈꯪꯗꯦ ꯃꯤꯅꯗꯤ ꯇꯔꯥꯅꯤꯄꯥꯟꯗ ꯂꯣꯏꯅ ꯍꯥꯏ ꯑꯗꯣ ꯅꯪꯅ ꯍꯦꯟꯅ ꯑꯩꯉꯣꯟꯗꯒꯤ ꯒꯤ ꯍꯦꯟꯅ ꯋꯥꯡꯉꯤ ꯀꯩꯩꯅꯣ ꯅꯪ ꯑꯗꯨꯛꯌꯝ ꯀꯩꯅꯣ ꯇꯧꯔꯤꯗꯣ ꯀꯩꯒꯤꯅꯣ
ꯑꯗꯨꯏꯖꯨ ꯁꯤꯗꯒꯤꯅꯦ ꯑꯩ ꯁꯦꯟꯇꯤꯃꯤꯇꯔ ꯃꯉꯥꯃꯨꯛꯇꯤ ꯍꯦꯟꯒꯠꯄ ꯄꯥꯝꯃꯦ
ꯎꯝ ꯐ꯭ꯔꯕꯅꯦ ꯍꯦꯟꯒꯠꯂꯤꯗꯣ ꯑꯩꯗꯤ ꯍꯦꯟꯒꯠꯂꯨ ꯌꯥꯗ꯭ꯔꯕꯅꯦ ꯍꯥꯟꯅꯩ ꯐꯤꯕꯝꯗ ꯍꯥꯃꯨ ꯍꯥꯃꯨ ꯂꯩꯔꯦ
ꯁꯥꯖꯦꯟ ꯇꯧꯋꯣ ꯁꯥꯖꯦꯟ ꯇꯧꯋꯣ
ꯑꯗꯨꯅ ꯐꯔꯗ꯭ꯔꯥ ꯁꯥꯖꯦꯟ ꯇꯧꯕꯅ
ꯇꯟꯒꯥꯅꯨꯋꯣ
ꯈꯪꯗꯦꯗ
ꯅꯪ ꯅꯨꯡꯗꯥꯡꯋꯥꯏꯔꯝꯗꯤ ꯅꯪ ꯀꯩꯀꯩ ꯇꯧꯗꯣꯏꯕ
ꯑꯩꯁꯦ ꯏꯃꯥꯟꯅꯕꯤ ꯃꯅꯥꯛꯇ ꯂꯩꯌꯦ ꯉꯍꯥꯜ ꯂꯩꯔ ꯆꯠꯂꯗꯧꯅꯦ
ꯑꯣ ꯀꯩꯗꯧꯔꯤꯕ ꯅꯪ ꯀꯩꯗꯧꯕ ꯂꯥꯛꯏꯦꯕ ꯃꯣꯏꯗ
ꯑꯩꯗꯣ ꯋꯥꯏ ꯐꯥꯏꯗꯣ ꯑꯥꯗ ꯐꯪꯗꯕ ꯑꯗꯨꯗꯨꯒꯤ ꯁꯤꯗ ꯋꯥꯏ ꯐꯥꯏ ꯁꯝ ꯂꯥꯛꯄ
ꯑꯁ ꯅꯪ ꯄꯨꯟꯁꯤꯁꯦ ꯀꯣꯏꯆꯦꯟ ꯍꯦꯛ ꯆꯦꯜꯂꯤ ꯑꯑꯣꯏꯕ
ꯃꯥꯅꯦ ꯁꯤꯒꯤ ꯋꯥꯏꯐꯥꯏꯁꯨ ꯌꯥꯈꯤꯗ꯭ꯔꯦ ꯑꯝꯇ
ꯅꯪ ꯅꯪ ꯎꯝ ꯑꯁꯦꯡꯕ ꯅꯪ ꯌꯥꯝ ꯅꯨꯡꯉꯥꯏꯔꯝꯃꯔꯣꯏ
ꯅꯨꯡꯉꯥꯏꯇꯦ ꯍꯥꯏꯕ ꯌꯥꯝꯅ ꯇꯜꯂꯦ ꯍꯥꯏꯕ
ꯃꯤꯠꯇꯀꯁꯦ ꯂꯥꯎ ꯁꯨꯝ ꯈꯨꯖꯜꯂꯕ ꯀꯩꯅꯣꯝ ꯇꯧꯔꯦ ꯑꯩ ꯃꯤꯠꯁꯦ
ꯎꯝ ꯎꯝ ꯎꯝ ꯌꯥꯔꯦ ꯀꯌꯥ ꯌꯥꯝ ꯈꯨꯨꯔꯗꯅ ꯇꯥꯅꯤꯡꯗꯦ
ꯑꯗꯣ ꯅꯨꯡꯗꯤ ꯅꯨꯡꯁꯤꯕꯅꯦꯍꯦ ꯑꯩꯒꯤ ꯃꯤꯠꯁꯦ
ꯑꯥ ꯑꯥ ꯅꯨꯡꯁꯤꯌꯦ ꯅꯪ ꯅꯨꯡꯁꯤꯅꯤ
ꯃꯤꯅ ꯍꯥꯏꯔꯤꯅꯦ
ꯎꯝ ꯀꯩ ꯍꯥꯏꯕ
ꯏꯁ ꯅꯪ ꯅꯃꯤꯠꯇꯣ ꯌꯥꯝ ꯅꯨꯡꯁꯤ ꯄꯤꯁꯨꯝꯗꯨꯁꯨ ꯌꯥꯝ ꯅꯨꯡꯁꯤ ꯌꯥꯝ ꯌꯥꯝ ꯑꯅꯤꯗꯨ ꯌꯥꯝ
ꯏꯁ ꯏꯁ‌ ꯅꯨꯡꯁꯤꯅꯤ ꯅꯪ ꯅꯨꯡꯁꯤꯅꯤ
ꯑꯗꯨꯗꯨꯒ ꯀꯦꯕꯗꯒꯁꯨ ꯅꯪꯅ ꯅꯃꯤꯠꯁꯦ ꯌꯥꯝ ꯅꯨꯡꯁꯤꯕꯩ ꯄꯣꯞ ꯄꯣꯞ ꯇꯥꯏ ꯍꯥꯏꯔꯛꯏꯕ ꯑꯁꯦꯡꯕꯩꯅꯤꯅꯦꯍꯦ ꯅꯪꯒꯤꯗꯤ ꯅꯪꯗꯤ ꯅꯨꯡꯁꯤꯗꯔꯣ ꯅꯃꯤꯠꯇꯣ
ꯅꯨꯡꯁꯤꯗꯦ ꯑꯩꯗꯤ
ꯑꯁ ꯅꯨꯡꯁꯤꯅꯕ ꯁꯦꯝꯃꯣ ꯅꯨꯡꯁꯤꯅꯕ
ꯑꯩꯕꯨꯗꯤ ꯂꯣꯏꯅ ꯁꯔꯖꯔꯤ ꯇꯧꯊꯣꯛꯑꯁꯤꯔ ꯈꯜꯂꯕꯅꯦ ꯋꯥꯈꯜꯁꯦ
ꯑꯗꯨꯃꯥꯏꯅ ꯇꯧꯗꯔꯁꯨ ꯑꯗꯨꯝ ꯁꯦꯝꯕꯗꯤ ꯌꯥꯕꯅꯤꯍꯦ
ꯑꯗꯨꯁꯨ ꯂꯣꯏ ꯁꯔꯖꯔꯤ ꯇꯧꯊꯣꯛꯑꯒ ꯈꯜꯂꯤꯁꯦ ꯋꯥꯈꯜꯁꯦ
ꯎꯝ
ꯇꯧꯔꯁꯤꯔꯅ ꯈꯜꯂꯛꯑꯕꯅꯤ
ꯌꯥꯏ ꯑꯗꯨꯁꯨ ꯄꯩꯁꯥꯕꯨ ꯂꯩꯔꯗꯤ ꯀꯔꯤꯝ ꯀꯥꯏꯗꯦ ꯅꯪ ꯑꯄꯥꯝꯕꯅꯤ ꯀꯔꯤꯝꯇ ꯀꯅꯥꯝꯇꯅ ꯊꯤꯡꯕ ꯉꯝꯃꯣꯏ
ꯎꯝ
ꯑꯠ ꯑꯗꯨꯗꯤ ꯅꯪꯁꯨ ꯎꯝ
ꯍꯣꯢ ꯍꯣꯏ ꯊꯝꯃꯣ ꯊꯝꯃꯣ ꯑꯗꯨꯗꯤ
ꯎꯝ ꯎꯝ